ꯇꯕ꯭ꯔ ꯇꯥꯏꯌꯦ ꯍꯣꯏ
ꯎꯝ
ꯀꯩꯗꯧꯔꯤꯅꯣ ꯍꯣꯔꯦꯟ ꯅꯨꯡꯉꯥꯏꯅꯤ ꯍꯥꯏꯇꯥꯔꯦ ꯁꯥꯃꯟꯕꯩ ꯁꯤꯒꯦ ꯇꯧꯋꯦ
ꯎꯝ ꯑꯩ ꯐꯝꯃꯤ ꯐꯃꯨꯡꯗ
ꯊ ꯐꯝ ꯐꯃꯨꯡꯗ ꯅꯨꯡꯉꯥꯏꯔꯅꯤ ꯅꯣꯏꯗꯤ
ꯐꯃꯨꯡꯗ ꯅꯨꯡꯉꯥꯏꯅ ꯐꯝꯃꯤ
ꯑꯩꯗꯤ ꯋꯥꯁꯔꯨꯝꯗ ꯐꯝꯃꯤ
ꯍꯩꯁ ꯅꯩꯔꯦꯅꯦ ꯅꯪꯅ
ꯋꯥꯁꯔꯨꯝꯗ ꯐꯝꯃꯦ ꯐꯝꯕꯝ ꯂꯩꯇꯦ ꯂꯥꯡꯅꯤꯡꯃꯟꯕꯒꯤ
ꯎꯝꯍꯨꯝ ꯆꯥꯔꯦ ꯅꯪꯗꯤ
ꯆꯥꯗ꯭ꯔꯤꯌꯦ
ꯊꯣꯡ ꯍꯣꯏ ꯑꯗꯨꯝ ꯊꯦꯡꯉꯦ ꯍꯣꯏ ꯆꯥꯗ꯭ꯔꯤ ꯊꯣꯡꯕꯗꯤ ꯂꯣꯏꯔꯦ ꯏꯅꯦꯅ ꯊꯣꯡ ꯂꯣꯏꯔꯦ ꯑꯗꯨ ꯆꯥꯗ꯭ꯔꯤ
ꯎꯝ ꯑꯩꯁꯨ ꯍꯧꯖꯤꯛ ꯈꯛꯇ ꯆꯥꯕ ꯂꯣꯏꯔꯒ ꯀꯥꯈꯠꯂꯒ ꯐꯝꯃꯤꯅꯤ
ꯀꯩ ꯢꯟꯖꯥꯡ ꯆꯥꯝꯅꯣ
ꯈꯣꯏ ꯗꯥꯜ ꯆꯥꯏꯌꯦ ꯑꯩꯅ ꯌꯦꯔꯨꯝ ꯍꯧꯔ ꯆꯥꯏ
ꯁꯦꯁ ꯅꯨꯡꯉꯥꯏꯔꯦ ꯍꯥ
ꯃꯣꯏꯗꯣ ꯆꯥꯛ ꯊꯣꯡꯐꯝ ꯄꯤꯕ ꯒ꯭ꯌꯥꯁ
ꯑꯣ ꯑꯣꯥ ꯅꯣꯏꯅ ꯄꯨꯊꯣꯛꯑꯒ ꯊꯣꯡꯕ꯭ꯔꯥ
ꯅꯠ ꯇꯦ ꯄꯨꯊꯣꯛꯑ ꯊꯣꯡꯗꯦ ꯍꯥꯏꯗꯤ ꯈꯣꯏꯅ ꯌꯦꯔꯨꯝ ꯀꯩꯀꯥ ꯑꯗꯨ ꯏꯁꯥꯒꯤꯗꯤ ꯂꯧꯖꯔꯦꯕꯀꯣ ꯑꯗꯣ ꯒ꯭ꯌꯥꯁ ꯑꯃ ꯊꯝꯕ
ꯖꯥ
ꯏꯁꯤꯡ ꯊꯛꯄꯒꯤꯁꯨ ꯂꯣꯏꯅ ꯄꯤꯌꯦ ꯑꯗꯨꯝ
ꯑꯣ ꯌꯥꯝ ꯅꯨꯡꯉꯥꯏꯅꯦ ꯑꯗꯨꯗꯤ
ꯍꯣꯁꯇꯦꯜꯒꯤ ꯇꯥꯏꯞꯇꯅꯦꯗ
ꯑꯗꯨꯗꯣ ꯔꯨꯝ ꯑꯃꯗ ꯃꯤ ꯀꯌꯥ ꯀꯌꯥ ꯂꯩ ꯍꯥꯏꯕꯅꯣ
ꯃꯤ ꯑꯍꯨꯝ ꯂꯩꯕ ꯌꯥꯎꯋꯦ ꯑꯅꯤ ꯂꯩꯕ ꯌꯥꯎꯋꯦ ꯑꯃ ꯂꯩꯕ ꯌꯥꯎꯋꯦ ꯃꯔꯤ ꯂꯩꯕ ꯌꯥꯎꯋꯦ
ꯌꯥꯝ ꯅꯨꯡꯉꯥꯏꯅꯦ ꯑꯗꯨꯗꯤ
ꯄꯩꯁꯥꯒꯤ ꯃꯇꯨꯡ ꯏꯜꯂꯦ
ꯑꯣ ꯍꯥꯏꯕꯗꯤ
ꯃꯔꯤ ꯂꯩꯔꯗꯤ ꯍꯣꯡꯉꯅꯤ ꯑꯃ ꯂꯩꯔꯗꯤ ꯇꯥꯡꯉꯅꯤ ꯑꯅꯤ ꯂꯩꯔꯗꯤ ꯇꯥꯡꯉꯅꯤ
ꯑꯗꯨꯗꯤ ꯐ꯭ꯔꯤꯗ ꯄꯤꯕ ꯅꯠꯇ꯭ꯔꯣ ꯃꯣꯏꯅ
ꯐꯤꯗꯥ ꯍꯥꯏꯗꯤ ꯄꯩꯁꯥꯕꯨꯗꯤ ꯑꯈꯣꯏ ꯄꯦꯠ ꯇꯧꯔꯅꯦꯕ
ꯑꯣ ꯐꯝ ꯂꯩꯐꯝꯗꯣ ꯑꯣꯌꯦ ꯑꯩꯒꯤ ꯂꯩꯐꯝꯁꯨ ꯃꯣꯏꯅ ꯄꯤꯕ ꯍꯥꯏꯔꯒ
ꯑꯣ ꯑꯗꯨ ꯑꯃꯗꯨꯅꯔꯣ ꯍꯥꯏꯁꯦ
ꯍꯣꯏ
ꯑꯃꯗꯣ ꯄꯤꯌꯦ ꯃꯣꯏꯅ ꯇꯧꯔꯤꯅꯦ
ꯑꯣ ꯑꯗꯨꯒꯥ ꯑꯃꯨꯛ ꯇꯥꯡꯉꯦ ꯀꯩꯅꯣ ꯇꯧꯋꯦ ꯍꯥꯏꯕꯗꯨꯗ ꯒ꯭ꯌꯥꯟ ꯇꯥꯗꯝꯅꯤ
ꯑꯣ ꯑꯗꯣ ꯃꯤ ꯃꯔꯤ ꯂꯩꯔꯗꯤ ꯍꯣꯡꯕ ꯑꯗꯨꯝ ꯆꯞ ꯃꯥꯟꯅꯥꯅ ꯄꯤꯒꯅꯤꯗꯅ ꯑꯗꯨꯗꯨꯒꯤ ꯉꯁꯤꯗꯤ ꯀꯃꯥꯏꯟ ꯇꯧꯔꯦ
ꯑꯁ ꯉꯁꯤ ꯊꯕꯛ ꯆꯠꯂꯦ ꯑꯌꯨꯛ ꯊꯕꯛ ꯆꯠꯂꯒ ꯍꯜꯂꯛꯑꯦ ꯍꯥꯜꯂ ꯍꯜꯂꯥꯑꯒꯥ ꯇꯨꯝꯃꯦ ꯇꯨꯝꯃꯒꯥ ꯑꯃꯨꯛꯒꯥ ꯍꯧꯒꯠꯂꯛꯑꯦ ꯍꯧꯒꯠꯂꯒꯥ ꯍꯧꯖꯤꯛ ꯋꯥꯁꯔꯨꯝꯗ ꯂꯩ
ꯎꯝ
ꯊꯕꯥꯛ ꯅꯨꯡꯉꯥꯏꯔꯤꯕꯣ ꯅꯣꯏꯅꯤ
ꯑꯧ ꯅꯣꯏ ꯀꯩ ꯏꯟꯖꯥꯡ ꯆꯥꯔꯒꯦ ꯑꯌꯨꯛꯇꯥꯗꯤ ꯅꯪ
ꯑꯈꯣꯏ ꯑꯌꯨꯛꯇꯥ ꯑꯌꯨꯛꯇꯥ ꯑꯌꯨꯛꯇꯥ ꯆꯥꯛꯀꯥ ꯃꯣꯔꯣꯛ ꯇꯣꯠꯂꯒ ꯆꯥꯔꯦ ꯆꯥꯔꯦ ꯑꯗꯨꯒ ꯊꯕꯛ ꯆꯠꯂꯦ ꯅꯪ ꯉꯁꯥꯏ ꯑꯌꯨꯛꯇꯥ ꯅꯥꯥꯏꯟꯗ ꯐꯣꯟ ꯇꯧꯔꯛꯄꯗꯣ ꯑꯗꯨꯒ ꯄꯨꯡ ꯇꯔꯥꯗ ꯍꯧꯒꯠꯂꯦ ꯄꯨꯡ ꯇꯔꯥꯗ ꯍꯧꯒꯠꯂꯒ ꯆꯥꯛ ꯐꯥ ꯐꯥ ꯐꯠ ꯆꯥꯊꯣꯛꯑꯦ ꯑꯗꯨꯒ ꯊꯕꯛ ꯗꯥꯏꯔꯦꯛ ꯆꯠꯂꯦ ꯊꯕꯛ ꯆꯠꯂꯥ ꯒꯥ ꯊꯕꯛ ꯃꯐꯝꯗ ꯂꯦꯞꯂꯤ ꯑꯗꯨꯒ ꯄꯨꯡ ꯑꯃ ꯇꯥꯔꯦ ꯄꯨꯡ ꯑꯃꯗ ꯅꯠꯇꯦ ꯄꯨꯡ ꯑꯅꯤꯗ ꯆꯥꯕꯅꯤ ꯉꯁꯤ ꯄꯨꯡ ꯑꯅꯤꯗ ꯄꯨꯡ ꯑꯅꯤ ꯇꯥꯔꯒ ꯆꯥꯛ ꯆꯥꯔꯦ ꯍꯋꯥꯏꯒ ꯆꯥꯛ ꯇꯣꯠꯂꯒ ꯆꯥꯔꯦ ꯑꯃꯨꯛꯀꯥ
ꯎꯝ
ꯑꯗꯨ ꯂꯣꯏꯔꯒꯥ ꯄꯨꯡ ꯃꯉꯥꯗ ꯍꯜꯂꯛꯑꯦ
ꯎꯝ
ꯄꯨꯡ ꯃꯉꯥꯗ ꯍꯜꯂꯛꯑꯒ ꯎꯃꯣꯔꯣꯛꯀꯥ ꯇꯣꯠꯂꯒꯥ ꯑꯃꯨꯛ ꯆꯥꯛ ꯆꯥꯔꯦ ꯆꯥꯔꯒ ꯉꯥꯏꯍꯥꯛ ꯇꯨꯝꯃꯦ ꯇꯨꯝꯃꯒ ꯍꯧꯖꯤꯛ ꯍꯧꯒꯠꯂꯦ
ꯎꯝ ꯑꯁ ꯑꯩ ꯂꯤꯕꯤꯒꯦ
ꯑꯦ ꯂꯤꯌꯣ ꯂꯤꯌꯣ
ꯀꯩ ꯑꯁ ꯂꯤꯔꯕ꯭ꯔꯥ ꯈꯪꯗ꯭ꯔꯦꯗ ꯒ꯭ꯌꯥꯟ
ꯀꯩ ꯋꯥꯔꯤꯅꯣ ꯂꯤꯊꯣꯛꯑꯣ ꯀꯩꯅꯣ ꯍꯣꯏ ꯍꯣꯏ
ꯅꯣꯡꯃꯗꯣ ꯑꯩꯅ ꯁ꯭ꯀꯨꯜ ꯀꯥꯔꯤꯀꯥꯟꯗ ꯈꯣꯏ ꯍꯥꯏꯁ ꯄꯨꯒꯤꯅꯕ ꯁꯦꯀꯦꯟꯗ꯭ꯔꯤꯒꯤ ꯀꯥꯕ ꯀꯥꯟꯗ ꯏꯃꯥꯟꯅꯕꯤꯗꯣ ꯁ꯭ꯀꯨꯜ ꯆꯠꯂꯁꯦꯅ ꯃꯥꯗꯣ ꯀꯧꯔꯛꯄ ꯑꯩꯁꯨ ꯕꯥꯜꯂꯨꯝꯗ ꯂꯩꯕ ꯂꯦꯞꯄꯝꯕ ꯃꯥꯖꯨ ꯎꯔꯥꯕ ꯑꯩ ꯂꯦꯞꯄꯤꯗꯣ ꯑꯗꯨꯗꯒꯤ ꯃꯥꯅ ꯀꯧꯔꯛꯄ ꯏꯁꯇꯥꯜꯁꯦ ꯐꯣꯟ ꯑꯦꯗꯤꯛ ꯐꯣꯟꯒꯤ ꯃꯇꯝ ꯃꯇꯝ ꯑꯣꯏꯔꯕꯅꯤꯅ ꯃꯥꯗꯣ ꯍꯂꯥꯎ ꯀꯧꯔꯤꯅꯤꯅꯦ ꯑꯩꯉꯣꯟꯗ
ꯁꯣꯏꯗꯅ
ꯑꯁ ꯂꯣꯏꯔꯦꯍꯦ ꯃꯤꯕꯨ ꯍꯂꯥꯎ ꯀꯥꯎꯋꯤꯗꯨꯁꯨ
ꯑꯗꯨꯁꯨ ꯌꯥꯝ ꯂꯥꯎꯅ ꯀꯧꯔꯤꯅꯤꯀꯣ ꯑꯩꯉꯣꯟꯗ ꯇꯧꯔ ꯍꯜꯂꯥꯎ
ꯃꯊꯟꯇ ꯂꯝꯕꯤꯗ ꯂꯦꯞꯄꯒ ꯅꯣꯛꯄꯁꯤꯅꯦ ꯃꯊꯟꯗ
ꯇꯜꯂꯦꯕ ꯃꯥ ꯑꯦꯗꯤꯛ ꯆꯨꯕꯒꯤ ꯆꯥꯡꯗꯣ
ꯑꯗꯨꯅꯦ ꯍꯜꯂꯣ ꯁ꯭ꯀꯨꯜ ꯆꯠꯂꯁꯦ ꯁꯤꯅꯦ ꯃꯥꯅ ꯇꯧꯔꯤꯁꯦ
ꯌꯥꯏꯌꯦ ꯑꯗꯨꯁꯨ ꯑꯌꯥꯕꯅꯦ
ꯅꯣꯛꯅꯤꯡꯕꯅꯦ
ꯅꯣꯏ ꯁꯨꯇꯤ ꯀꯔꯝ ꯀꯥꯟ ꯂꯩꯒꯦ
ꯑꯩꯈꯣꯏꯗꯤ ꯂꯧꯅꯤꯡꯕ ꯃꯇꯝꯗ ꯑꯃ ꯍꯦꯛ ꯌꯥꯏ
ꯑꯣ ꯅꯨꯡꯉꯥꯏꯌꯦꯅꯦ ꯑꯩꯗꯤ ꯁꯨꯇꯤ ꯄꯤꯗ꯭ꯔꯤꯗ ꯑꯩ ꯊꯥ ꯊꯥ ꯑꯃ ꯁꯨꯗ꯭ꯔꯤꯕ ꯊꯕꯛ ꯍꯧꯕꯗꯣ ꯑꯗꯨꯒꯤ ꯁꯨꯇꯤ ꯄꯤꯗ꯭ꯔꯤ
ꯑꯣ ꯊꯥ ꯑꯃ ꯁꯨꯗ꯭ꯔꯗꯤ ꯄꯤꯗꯕ꯭ꯔꯣ
ꯅꯠꯇꯦ ꯑꯩꯈꯣꯏ ꯑꯩꯈꯣꯏꯒꯤ ꯀꯩꯅꯣꯗꯣ ꯑꯩꯈꯣꯏꯒꯤ ꯀꯦꯐꯦꯗꯣ ꯐꯖꯅ ꯔꯟ ꯇꯧꯗ꯭ꯔꯤꯌꯦꯕ ꯑꯗꯨꯒꯤ
ꯎꯝ ꯑꯣ ꯎꯝ ꯅꯅꯥꯎ ꯅꯨꯄꯥꯈꯣꯏꯗꯤ ꯅꯨꯡꯉꯥꯏꯔꯝꯒꯅꯤꯅꯦ
ꯍꯣꯏ ꯈꯪꯗꯦꯗ ꯃꯣꯏꯁꯨ ꯅꯨꯡꯉꯥꯏꯕ ꯅꯨꯡꯉꯥꯏꯇꯕ ꯈꯪꯗꯦꯗ ꯑꯩ ꯈꯨꯟꯗ ꯂꯩꯔꯒ ꯀꯩ ꯀꯩꯅꯣ ꯇꯧꯕ ꯌꯥꯕ ꯇꯧꯔ ꯂꯩ ꯃꯥꯜꯂꯦ
ꯎꯝ
ꯀꯩꯩ ꯇꯧꯔꯤꯅꯣ ꯅ ꯅꯣꯏꯒꯤ ꯁꯨꯇꯤꯒꯨꯝꯕꯗ
ꯀꯣꯏꯕ ꯆꯠꯄ ꯅꯨꯃꯤꯠ ꯌꯥꯎꯏ ꯃꯨꯚꯤ ꯌꯦꯡꯕ ꯆꯠꯄ ꯅꯨꯃꯤꯠ ꯌꯥꯎꯋꯤ ꯍꯟꯗꯛ ꯑꯅꯧꯕ ꯊꯣꯛꯄꯗꯣ ꯄꯦꯗꯤ ꯇꯨꯁꯨ ꯌꯦꯡꯉꯨꯔꯦ ꯀꯣꯛ ꯇꯦꯜ ꯇꯨꯗꯨꯁꯨ ꯌꯦꯡꯉꯨꯔꯦ
ꯑꯦ ꯀꯩꯅꯣ ꯑꯗꯨꯕꯣ ꯃꯨꯚꯤꯔ ꯅꯠꯇ꯭ꯔꯒ ꯑꯆꯥꯄꯣꯠ
ꯃꯤꯒꯤ ꯀꯣꯛ ꯇꯦꯜꯇꯨ ꯑꯅꯧꯕ ꯊꯣꯛꯄꯗꯣ
ꯑ ꯈꯪꯗꯦꯍꯦ ꯌꯦꯡꯕꯤꯗ꯭ꯔꯤ
ꯉꯔꯥꯡ ꯅꯨꯡꯗꯥꯡꯗ ꯌꯦꯡꯉꯨꯌꯦ
ꯑ ꯅꯨꯡꯉꯥꯏꯕ
ꯅꯨꯡꯕꯨꯗꯤ ꯅꯨꯡꯉꯥꯏꯌꯦ ꯎꯝ ꯑꯗꯨꯒ ꯌꯥꯝ ꯀꯟꯅꯗꯤ ꯅꯨꯡꯉꯥꯏꯕꯗꯤ ꯅꯠꯇꯦ
ꯀꯩꯅꯣ ꯑꯣꯏꯕ ꯃꯥꯒꯤ
ꯅꯨꯡꯁꯤꯅꯕ ꯌꯥꯝꯅ ꯅꯨꯡꯁꯤꯕ ꯍꯥꯏꯇꯥꯔꯦ ꯑꯗꯣ ꯅꯨꯡꯁꯤꯃꯟꯕꯗꯨꯗ ꯅꯨꯄꯤꯗꯣ ꯃꯥꯖꯦ ꯑꯦꯗꯤꯛ ꯇꯧꯔꯕ ꯍꯦꯕꯤꯠ ꯍꯦꯕꯤꯠ ꯍꯦꯛꯇ ꯅꯨꯡꯁꯤꯕ꯭ꯔꯥ ꯅꯠꯇ꯭ꯔꯒ ꯀꯃꯥꯏꯅ ꯑꯩꯕꯨ ꯊꯥꯖꯕ ꯊꯝꯕ꯭ꯔꯥ ꯍꯥꯏꯗꯣ ꯃꯥꯗꯣ ꯆꯦꯛ ꯇꯧꯅꯤꯡꯉꯕ
ꯆꯥ
ꯑꯗꯨꯗꯤ ꯃꯃꯥꯟꯅꯕꯤꯗ ꯂꯣꯌꯦꯜ ꯇꯦꯁ ꯇꯧꯁꯤꯅ ꯅꯪ ꯐ꯭ꯂꯥꯠ ꯇꯧꯁꯜꯂꯛꯑꯣꯅ
ꯑꯥ
ꯄꯥꯔꯠ ꯇꯧꯁꯜꯂꯛꯑꯦ ꯑꯗꯨꯗꯩꯗꯤ
ꯑꯣ
ꯑꯗꯣ ꯃꯃꯥꯟꯅꯕꯤ ꯑꯣꯏꯅ ꯃꯗꯨ ꯅꯨꯄꯥꯗ ꯐꯣꯜ ꯑꯣꯏꯈ꯭ꯔꯕ ꯅꯨꯡꯁꯤꯈ꯭ꯔꯕ ꯑꯃꯨꯛ ꯁꯠ ꯇꯧꯕꯗꯨꯒ ꯑꯗꯨꯅꯦ ꯐ꯭ꯂꯥꯠ ꯇꯧ ꯍꯥꯏꯔꯒ ꯃꯥꯗꯣ ꯅꯨꯡꯁꯤꯈ꯭ꯔꯕ ꯑꯃꯣꯛ ꯅꯨꯄꯥꯗꯨꯗꯤ ꯁꯨꯡꯆꯦꯟ ꯆꯦꯟꯖ ꯇꯧꯗꯦ ꯑꯗꯨꯝ ꯑꯗꯨ ꯅꯨꯄꯤꯗꯨꯗ ꯄꯥꯝꯕ
ꯑꯣ
ꯑꯗꯨꯗꯨꯅꯥ ꯑꯗꯨꯒꯤ ꯋꯥꯔꯤꯅꯤꯗ
ꯅꯨꯡꯉꯥꯏꯔꯝꯒꯅꯤ ꯑꯗꯨꯗꯤ
ꯎꯝ ꯒꯤꯐꯇꯤ ꯂꯩꯌꯦ ꯑꯗꯣ ꯊꯥꯏꯅꯒꯤꯗꯪ ꯊꯥꯏꯅꯒꯤꯗꯨꯅ ꯍꯦꯜꯂꯦ
ꯍ‌ꯣꯏꯗ
ꯊꯥꯏꯅꯒꯤ ꯀꯣꯛꯇꯦꯜ ꯑꯁꯤꯅ ꯀꯣꯛꯇꯦꯜ ꯇꯨꯅꯦꯕꯀꯣꯛ ꯀꯣꯇꯦꯜꯅ ꯀꯩꯅꯣ ꯑ ꯀꯦꯅꯥ ꯀꯦ ꯀꯦꯇꯔꯤꯅ ꯀꯦꯇ꯭ꯔꯤꯅꯥꯒꯤ ꯃꯋꯥꯗꯨꯒ ꯑꯗꯨꯒ ꯗꯤꯕꯤꯀꯥꯒ ꯀꯨꯝꯕꯗꯣ
ꯑꯣ
ꯏꯁꯩꯗꯣ ꯇꯥꯔꯝꯒꯅꯤꯅꯦ ꯅꯪꯗꯣ
ꯇꯥꯔꯒꯅꯤ ꯍ‌ꯣꯏ ꯇꯥꯕꯗꯤ ꯇꯥꯔꯝꯒꯅꯤ ꯑꯗꯣ ꯈꯪꯗꯕꯩ ꯑꯣꯏꯔꯝꯒꯅꯤ
ꯎꯝ
ꯅꯣꯏꯗꯤ ꯃꯤ ꯌꯥꯝ ꯂꯩꯕꯅꯤꯅ ꯅꯨꯡꯉꯥꯏꯕ ꯃꯥꯜꯂꯦꯗ
ꯍꯣꯏꯔꯣꯏ ꯑꯁ ꯃꯁꯥ ꯃꯇꯣꯝ ꯃꯇꯣꯝꯗ ꯃꯊꯟ ꯃꯊꯟꯗꯒꯤꯅꯦꯅ ꯇꯧꯔꯤꯁ‌ꯦ
ꯑꯗꯨ ꯑꯣꯏꯔꯁꯨ ꯁꯨꯇꯤ ꯃꯇꯝꯒꯨꯝꯕꯗ ꯄꯨꯟꯕ ꯈꯣꯠꯄꯒꯨꯝꯕꯗꯤ ꯅꯨꯡꯉꯥꯏꯔꯝꯒꯅꯤ
ꯄꯨꯀꯣꯠꯇꯣ ꯑꯣ ꯑꯗꯨꯝ ꯃꯔꯛ ꯃꯔꯛꯇ ꯄꯨꯜꯂꯦ ꯁꯤꯡꯖꯨ ꯆꯥꯃꯤꯟꯅꯕ ꯑꯗꯨ ꯇꯧꯔꯦ ꯊꯕꯛꯗꯒꯤ ꯊꯕꯛ ꯊꯕꯛ ꯑꯃ ꯑꯃ ꯂꯩꯔꯕꯅꯤꯅ ꯃꯥꯅꯗꯕ
ꯑꯣ ꯇꯣꯉꯥꯟ ꯇꯣꯉꯥꯟꯕ ꯍꯥꯏꯁꯦ ꯅꯣꯏ
ꯑꯧ ꯇꯣꯉꯥꯟ ꯇꯣꯉꯥꯟꯕ
ꯍꯥꯏꯗꯤ ꯄꯨꯨꯟꯕ ꯍꯥꯏꯔꯒ ꯇꯥꯕ꯭ꯔ
ꯎꯝ ꯇꯥꯏꯌꯦ
ꯃꯟ ꯆꯠꯈ꯭ꯔꯕꯗꯨꯗ ꯇꯥꯗ‍꯭ꯔꯥꯕꯅ
ꯅꯠꯇꯦ ꯑꯩꯅ ꯉꯁꯥꯏ ꯍꯥꯏ ꯑꯗꯣ ꯅꯪꯉꯣꯟꯗ ꯑꯗꯨꯗꯣ ꯀꯃꯥꯏꯅ ꯇꯧꯕꯖꯥꯠꯅꯣ ꯈꯪꯗꯦꯗ
ꯑꯗꯨ ꯀꯣꯟꯅ ꯍꯥꯏꯕꯤꯒꯦ ꯈꯪꯗꯦ ꯊꯦꯡꯅꯗ꯭ꯔꯤ ꯑꯗꯨꯅ ꯐꯥꯔꯁꯅꯦ ꯑꯩ
ꯎꯝ
ꯍꯥꯏꯗꯤ ꯎꯝ ꯃꯤ ꯑꯃꯗꯁꯨ ꯁꯨꯡꯇꯥ ꯇꯥꯗ꯭ꯔꯤꯕ ꯅꯉꯣꯟꯗꯅ ꯑꯍꯥꯟꯕꯅꯤ
ꯑꯣ ꯍ
ꯑꯩ ꯍꯪꯒꯦ ꯃꯣꯏꯗ
ꯍꯣꯏ ꯍꯣꯏ
ꯈꯔ ꯂꯤꯗꯔꯁ ꯑꯣꯏꯕ ꯀꯣꯏꯔꯦ
ꯑꯣ ꯁꯥꯏꯗ ꯌꯥꯝꯅ ꯅꯣꯏꯗꯤ ꯁꯥꯗꯕ꯭ꯔꯣ
ꯑꯩꯈꯣꯏꯗꯗꯤ ꯁꯨꯡꯁꯥ ꯁꯥꯗꯦꯅꯦ ꯑꯗꯨꯒꯤ ꯃꯨ ꯎꯝ ꯁꯨꯡꯁꯥ ꯁꯥꯗꯤꯌꯦ ꯑꯗꯨꯒꯤ ꯃꯨꯁꯜꯂꯦ
ꯃꯄꯥꯟꯗꯁꯨ ꯁꯥꯗꯕ꯭ꯔꯥ ꯍꯥꯏꯁꯦ
ꯁꯥꯗꯑꯦ ꯌꯥꯝ ꯀꯟꯅ ꯃꯅꯤꯄꯨꯔꯅ ꯍꯦꯟꯅ ꯁꯥꯏ ꯅꯣꯅꯦꯅ ꯍꯦꯟꯅ ꯁꯥꯏ
ꯀꯔꯤꯅꯣ ꯅꯣꯏꯒꯤ ꯂꯩꯐꯝꯗꯨꯕꯨ ꯀꯥꯏꯅ ꯂꯩꯕꯖꯥꯠꯅꯣ ꯅꯣꯏ ꯀꯩꯅꯣ ꯀꯃꯥꯏꯅ ꯁꯥꯗ꯭ꯔꯤꯅꯣ
ꯈꯪꯗꯦꯗ ꯁꯨꯡꯁꯥꯗꯦ ꯀꯩ ꯀꯁ ꯁꯥ ꯁꯥꯗ
ꯑꯩꯈꯣꯏꯗꯗꯤ ꯁꯥꯃꯟꯗꯅ ꯂꯣꯏꯔꯦ
ꯉꯧꯔꯝꯃꯅꯤ ꯑꯗꯨꯗꯤ ꯅꯪꯗꯣ ꯌꯥꯝꯅ
ꯑꯅꯥ ꯁꯥꯔꯁꯨ ꯅꯨꯡꯁꯥꯗ ꯆꯠꯇꯕꯒꯤ ꯀꯃꯥꯏꯅ ꯍꯥꯏꯁꯤꯔꯥ ꯉꯧꯕꯗꯣ
ꯎꯝ
ꯔꯥꯁꯤ ꯌꯥꯎꯗꯕ ꯉꯧꯕ ꯑꯣꯏꯅ ꯉꯧꯔꯝꯉꯤ
ꯐꯥꯎꯟꯗꯦꯁꯟ ꯐꯥꯖꯤꯜꯂꯣ ꯑꯗꯨꯗꯤ ꯐꯖꯔꯒꯦ
ꯑꯩꯍ ꯑꯗꯨ ꯊꯥꯔꯗꯤ ꯄꯨꯔꯥ ꯑꯅꯥꯕ ꯃꯤ ꯃꯥꯜꯂꯔꯝꯃꯦ ꯃꯥꯜ ꯃꯥꯂꯕꯅꯦ ꯀꯔꯤꯅꯣ ꯍꯂꯩꯇꯠꯇꯒꯤ ꯇꯪꯒꯦ ꯇꯧ
ꯅꯪꯗꯣ ꯅꯃꯥꯏꯗꯣ ꯁꯤꯠ ꯅꯥꯜꯂꯤꯗꯣ ꯀꯩ ꯀꯩ ꯁꯤꯖꯤꯟꯅꯒꯦ ꯅꯪꯕꯣ
ꯅꯅꯥꯗꯦ ꯍꯦ
ꯅꯥꯜꯂꯦ
ꯅꯍꯟꯕ ꯑꯃꯅꯦ ꯑꯩꯒꯤ ꯀꯩꯅꯣ ꯕ꯭ꯂꯦꯛ ꯕ꯭ꯂꯦꯛ ꯕ꯭ꯂꯦꯛ ꯕ꯭ꯂꯦꯛ ꯌꯥꯝ ꯌꯥꯎꯔꯦ ꯑꯃꯨꯕ
ꯑꯗꯨ ꯑꯗꯨꯕꯨꯗꯤ ꯌꯥꯎꯋꯦꯕ
ꯎꯝ
ꯃꯆꯥ ꯃꯆꯥꯗꯣ ꯏꯅꯥꯎꯅꯨꯄꯤꯁꯨ ꯌꯥꯎꯋꯦ ꯑꯗꯨꯕꯨꯗꯤ ꯌꯥꯎꯋꯦ ꯑꯗꯨ ꯇꯥꯔꯁꯨ ꯁꯤꯠ ꯅꯥꯜꯂꯦꯕ ꯍꯥꯏꯗꯤ ꯁꯤꯠ ꯅꯥꯜꯂꯦ ꯍꯥꯏꯗꯤ
ꯍꯣꯏ ꯍꯣꯏ ꯍꯣꯏ ꯑꯗꯨꯕꯨꯗꯤ ꯀꯌꯥꯝ ꯄꯥꯏꯒꯦꯗ ꯁꯟꯁꯀ꯭ꯔꯤꯟ ꯄꯥꯏꯌꯦ ꯁꯄꯣꯟꯜꯅ ꯃꯥꯏ ꯇꯥꯏꯌꯦ ꯑꯗꯨ ꯉꯥꯛꯇꯅꯤ
ꯑꯁ ꯑꯩꯗꯤ ꯀꯦꯌꯔ ꯂꯧꯕ ꯃꯇꯝꯗ ꯈꯛ ꯐꯕ ꯂꯧꯗꯗꯤ ꯑꯃꯨꯛ ꯊꯤꯔꯛꯄ ꯑꯁ ꯉꯝꯗ꯭ꯔꯦꯅꯦ ꯁꯤꯒꯤ ꯄꯩꯁꯥ ꯆꯪꯕꯗ ꯁꯤꯗꯔꯦ
ꯑꯁ ꯑꯁ ꯑꯁ ꯑꯩꯕꯨꯁꯨ ꯍꯥꯏꯕꯤꯌꯨꯅꯦ ꯀꯩ ꯀꯩ ꯄꯥꯔꯗꯤ ꯍꯥꯏꯕꯗꯤ ꯅꯣꯏꯅ ꯀꯦꯕ ꯈꯣꯠꯄꯒꯨꯝꯕꯗ ꯀꯩ ꯀꯩ ꯄꯥꯏꯕ ꯍꯥꯏꯕꯅꯅꯤ
ꯏꯁꯇꯣꯅꯔ ꯇꯩꯔꯅꯤ ꯁꯦꯔꯝ ꯇꯩꯔꯅꯤ ꯃꯣꯏꯆꯔꯥꯏꯖꯔ ꯇꯩꯔꯅꯤ
ꯑꯣ
ꯈꯩꯟꯅꯣꯒꯤ ꯎꯝ ꯅꯨꯡꯗꯥꯡꯒꯤꯅꯤꯗꯅ ꯑꯗꯨ ꯔꯨꯇꯤꯟꯗꯨꯅ ꯑꯌꯨꯛꯀꯤ